ꯍꯜꯂꯣ ꯇꯧ
ꯍꯜꯂꯣ
ꯇꯥꯕ꯭ꯔꯨ
ꯍꯜꯂꯣ
ꯍꯜꯂꯣ ꯇꯥꯕ꯭ꯔꯣ ꯇꯥꯏ ꯇꯥꯏ
ꯑꯣ ꯍꯥꯏꯕꯤꯔꯛꯑꯣ
ꯀꯩꯗꯧꯔꯤꯅꯣ
ꯍꯣꯏ ꯇꯥꯏꯌꯦ
ꯆꯥꯛꯆꯥꯥꯔꯔꯕꯧ
ꯀ ꯌꯥꯕ
ꯆꯛꯆꯥꯥꯔꯕꯣ
ꯍꯜꯂꯣ
ꯑ ꯑꯦꯔꯁ ꯍꯔ
ꯇꯕꯔꯣ ꯅꯪ ꯇꯥꯗ꯭ꯔꯣ
ꯊ
ꯍꯜꯂꯣ ꯇꯥꯏ ꯇꯥꯏ
ꯍꯜꯂꯣ
ꯍꯜꯂꯣ ꯅꯪ ꯈꯣꯟꯖꯦꯜꯗꯤ ꯑꯩ ꯐꯖꯅ ꯇꯥꯏ
ꯀꯩꯍꯥꯏꯕꯅꯣ
ꯑꯩ ꯃꯈꯣꯟ ꯇꯥꯗ꯭ꯔꯣ
ꯆ ꯆꯥꯔꯕꯎ ꯆꯥꯛ ꯆꯥꯔꯕꯣ
ꯑ ꯍꯥꯏꯔꯣ
ꯆꯥꯛ ꯆꯥꯔꯕꯣ
ꯍꯜꯂꯣ
ꯍꯜꯂꯣ ꯍꯜꯂꯣ
ꯍꯜꯂꯣ
ꯇꯥꯗ꯭ꯔꯤꯕꯣ
ꯍꯜꯂꯣ
ꯍꯜꯂꯣ
ꯇꯥꯗꯦꯅꯦ ꯕ꯭ꯔꯣ ꯅꯦꯠꯋ‍꯭ꯔꯥꯛ ꯅꯨꯡꯉꯥꯏꯇ ꯃꯥꯜꯂꯦ
ꯍꯣꯏ ꯅꯤꯉꯣꯟ ꯅꯨꯡꯉꯥꯏꯗꯕ ꯃꯥꯜꯂꯦ ꯀꯩꯗꯧꯔꯤꯅꯣ
ꯄꯦꯕ
ꯀꯩꯗꯧꯔꯤꯅꯣ ꯆꯥꯛ ꯆꯥꯥꯔꯕ꯭ꯔ‌ꯣ
ꯍꯜꯂ‌ꯣ
ꯍꯜꯂꯣ ꯇꯥꯏ ꯇꯥꯗ꯭ꯔꯣ ꯅꯪ
ꯎꯝ ꯇꯥꯗꯤꯅꯦ
ꯅꯦꯠꯋꯥꯛ ꯅꯨꯡꯉꯥꯏꯗꯕ ꯃꯥꯜꯂꯦꯗꯤ ꯀꯣ
ꯄ꯭ꯔꯤꯉꯝ ꯊꯂꯤꯌꯥꯂꯤꯌꯥ
ꯎ